ꯇꯥꯕ꯭ꯔꯣ
ꯑ ꯍꯣꯏ ꯇꯥꯏ ꯍꯧꯖꯤꯛꯅ ꯁꯦꯡꯕꯒꯨꯝ ꯇꯧꯔꯤꯅꯦ
ꯑꯣ ꯈꯪꯗꯦ ꯑꯩꯁꯨ ꯅꯪꯅ ꯍꯥꯏꯕꯗ ꯑꯗꯨꯝ ꯆꯨꯝꯃꯝꯅꯤ
ꯎꯝ ꯃꯅꯨꯡꯗ ꯂꯩꯔꯗꯤ ꯑꯩꯈꯣꯏꯁꯨ ꯌꯥꯝ ꯂꯥꯡꯕꯀꯣ
ꯑꯣ
ꯑꯗꯒꯤ ꯃꯤ ꯌꯥꯝꯅ ꯃꯄꯥꯟꯗ ꯀꯩꯅꯣ ꯇꯣꯛꯄ
ꯎꯝ ꯑꯗꯣ ꯎꯝ ꯑꯗꯣ ꯉꯁꯤꯁꯨ ꯀꯩꯅꯣ ꯅꯣꯏ ꯅꯨꯄꯥꯁꯤꯡꯅ ꯌꯥꯝ ꯌꯦꯡꯕꯗꯣ ꯕꯣꯜꯗꯣ
ꯎꯝ ꯑꯁꯤ ꯇꯨꯌꯦꯜꯞ ꯊꯥꯔꯇꯤꯗ ꯑꯃꯒꯅ ꯂꯩꯔꯦ ꯍꯣꯏ
ꯌꯦꯡꯗꯣꯏꯔ ꯅꯣꯏꯁꯨ
ꯇꯦ ꯐꯇꯤꯒꯤꯗ ꯌꯦꯡꯉꯔꯣꯏ ꯍꯌꯦꯡ ꯀꯩꯅꯣꯗꯣ ꯁꯤꯛꯁ ꯊꯥꯔꯇꯤꯒꯤꯗꯣ ꯌꯦꯡꯉꯅꯤ
ꯎꯝ ꯍꯌꯦꯡꯗꯤ ꯀꯩꯅꯣ ꯁꯨꯇꯤ ꯑꯣꯏ ꯑꯗꯨꯝ ꯊꯕꯛ ꯂꯩꯔꯝꯃꯣꯏꯅꯦ ꯑꯗꯨꯝ ꯌꯦꯡꯕ ꯌꯥꯏꯗꯅ
ꯑꯥ ꯁꯟꯗꯦꯗꯤ ꯇꯥꯔꯦꯀꯣ ꯍꯌꯦꯡꯁꯦ
ꯍꯌꯦꯡꯗꯤ ꯁꯨꯇꯤ ꯑꯣꯏꯕꯅꯦ ꯑꯗꯣ ꯅꯣꯡꯃꯥꯏꯖꯤꯡꯗ ꯊꯕꯛ ꯂꯩꯕ ꯈꯣꯏꯕꯨꯗꯤ ꯈꯪꯗ꯭ꯔꯦꯗ
ꯎꯝ ꯑꯩꯈꯣꯏ ꯀꯩꯅꯣꯗ ꯂꯩꯌꯦ ꯑꯅꯥꯕ ꯁꯪꯅ ꯂꯩꯌꯦ ꯍꯥꯏꯁꯤ ꯑꯗꯒꯤ ꯌꯨꯝꯗ ꯆꯠꯕꯅ ꯆꯔ ꯁꯠ ꯆꯠꯂꯣꯏ
ꯑꯣ ꯑꯩꯈꯣꯏꯁꯦ ꯉꯁꯤ ꯉꯁꯥꯏ ꯅꯨꯡꯗꯥꯡ ꯋꯥꯏꯔꯝꯁꯨ ꯆꯠꯁ ꯀꯥꯢꯌꯦ
ꯑꯣ ꯑꯗꯨꯝ ꯏꯔꯥꯡ ꯂꯩꯥꯏꯔꯁꯨ ꯑꯗꯨꯝ ꯀꯥꯕ꯭ꯔꯣ ꯆꯥꯔꯖ
ꯀꯥꯏꯗ ꯑꯦꯁ ꯀꯩꯅꯣ ꯏꯔꯥꯡꯕꯨ ꯂꯦꯞꯍꯟꯕ ꯌꯥꯕ ꯄꯣꯠꯇꯦ
ꯎꯝ ꯆꯃꯤꯗꯗ ꯍꯧꯗꯤ ꯑꯗꯨꯗꯤ ꯍꯅ ꯑꯌꯨꯛꯇ ꯈꯛꯇꯪ ꯀꯥꯔꯒ ꯅꯨꯡꯊꯤꯟꯗ ꯀꯥꯗꯕ ꯅꯨꯡꯗꯥꯡꯗ ꯑꯗꯨꯃꯥꯏꯅ ꯑꯗꯨꯃꯥꯏꯅ ꯇꯧꯔꯝꯃꯤꯅꯦ
ꯑ
ꯍꯧꯖꯤꯛꯇꯤ ꯀꯥꯕ ꯍꯧꯔꯅꯤ ꯍꯥꯏꯌꯦ ꯑꯗ ꯏꯖꯥꯡ ꯑꯃꯨꯛ ꯍꯧꯔꯤꯅꯦ ꯑꯃꯨꯛ
ꯎ
ꯅꯨꯡꯉꯥꯏꯈꯤꯗ꯭ꯔꯦꯗ ꯃꯅꯤꯄꯨꯔꯗ ꯂꯩꯕꯁꯦ
ꯀꯩꯗꯔꯨꯅꯦ ꯎꯄꯥꯏ ꯂꯩꯇ꯭ꯔꯤꯗꯅ
ꯎꯝ ꯄ꯭ꯔꯤꯊꯤꯕꯤꯗ ꯂ ꯂꯩꯅꯦꯠꯇ꯭ꯔꯦ ꯍ
ꯀꯩꯗ ꯂꯩꯅꯤꯡꯕ꯭ꯔꯣ
ꯅꯒꯥꯂꯦꯟꯟ ꯍꯥꯏꯥꯏꯗꯨ
ꯆꯨꯝꯃꯦ ꯆꯨꯝꯃꯦ ꯑꯗꯨ ꯑꯗꯨꯁꯨ
ꯎꯝ ꯍꯩ ꯆꯥꯕ ꯂꯣꯏꯗ꯭ꯔꯤꯕꯣ
ꯂꯣꯏꯈ꯭ꯔꯦꯗ
ꯑꯁ ꯁꯥꯏꯕ ꯃꯈꯣꯟ ꯑꯗꯨ
ꯅ ꯑꯩꯁꯦꯀꯣ ꯍꯩ ꯃꯅꯥꯛꯇ ꯐꯝꯔꯗꯤ ꯎꯔꯤꯐꯥꯎ ꯑꯗꯨꯝ ꯆꯥꯅꯤ ꯑꯗꯨꯒꯤꯀꯣ ꯍꯩ ꯃꯅꯥꯛꯇ ꯑꯩ ꯐꯝꯗ꯭ꯔꯕꯅꯤ ꯂꯦꯞꯂꯒ ꯆꯠꯊꯣꯛꯑꯕꯅꯤ
ꯑ ꯅꯪ ꯄꯣꯛ ꯅꯨꯡꯉꯥꯏ ꯇꯥꯕꯅꯦꯀꯣ ꯌꯥꯝ ꯆꯥꯡ ꯑꯣꯚꯔ ꯇꯧꯔꯁꯨ ꯇꯥꯔꯁꯨ
ꯇꯨꯝꯕ ꯅꯨꯡꯉꯥꯏꯇꯦ ꯍꯥꯏꯕꯒꯤꯀꯣ ꯑꯩꯈꯣꯏꯅꯦ ꯅꯍꯩ ꯑꯃ ꯄꯤꯔꯛꯏꯕ ꯑꯗꯨ ꯆꯩ ꯆꯥꯔꯤꯁꯦ ꯈꯔ ꯇꯨꯝꯕ ꯅꯨꯡꯉꯥꯏꯅꯤ ꯍꯥꯏꯅꯀꯣ
ꯎꯝ
ꯑꯩ ꯃꯃꯤꯡꯁꯨ ꯃꯃꯤꯡ ꯈꯪꯗꯦ
ꯎꯝ
ꯑꯗꯣ ꯆꯥꯏꯑꯌꯦꯕ ꯑꯗꯨꯒꯤꯅꯦ ꯍꯩꯗꯣ ꯁꯤꯟꯗꯦꯕ ꯑꯩꯗꯤ ꯁꯤꯟꯕꯗꯨꯗꯤ ꯆꯥꯕ ꯑꯃꯨꯛꯀ ꯌꯥꯗꯦꯕ
ꯎꯝ
ꯆꯥꯕꯁꯨ ꯉꯝꯗꯦ ꯑ ꯊꯨꯝꯁꯨ ꯊꯨꯝꯗꯦ ꯁꯤꯟꯁꯨ ꯁꯤꯟꯗꯦ ꯀꯅꯣꯝꯃꯛ ꯈꯪ ꯍꯥꯎꯗꯤ ꯍꯥꯎꯗꯕꯅꯤ
ꯎꯝ ꯍꯩ ꯃꯃꯤꯡ ꯍꯩ ꯃꯃꯤꯡꯗꯤ ꯍꯥꯏꯕ ꯌꯥꯕ꯭ꯔꯥ
ꯈꯪꯗꯦ ꯑꯩꯁꯨ ꯍ ꯃꯃꯤꯡꯗꯨꯁꯨ ꯈꯪꯗꯦ ꯑꯩꯅꯀꯣ ꯍꯥꯏ ꯇꯤ ꯌꯥꯏꯕꯗꯣ ꯑꯩꯅ ꯍꯩ ꯃꯃꯤꯡꯗꯣ ꯈꯪꯗꯕ ꯑꯗꯨꯒꯤ ꯍꯥꯏꯕ ꯍꯩꯇ꯭ꯔꯤꯗꯅ ꯑꯗꯣ ꯍꯌꯦ ꯃꯃꯤꯡꯗꯣ ꯑꯩꯁꯨ ꯈꯪꯗꯦꯕ
ꯑꯩꯁꯨ ꯈꯪꯗꯦꯀꯣ
ꯍꯥꯏ
ꯑ ꯍꯌꯦꯡ ꯑꯍꯟ ꯑꯣꯏꯔꯛꯀꯥꯟꯗ ꯈꯪꯒꯅꯤ ꯅꯠꯇ꯭ꯔꯣ
ꯑꯗꯨꯅꯦ ꯍꯨꯕ ꯍꯟꯅꯨꯕꯤ ꯊꯟꯅꯨꯕꯈꯣꯏꯗꯤ ꯂꯣꯏ ꯈꯪꯕꯅꯦ ꯃꯣꯏ ꯈꯪꯗꯕ ꯂꯩꯇꯕꯅꯦ ꯑꯗꯣ ꯍꯨꯏꯁꯨ ꯍꯦꯟꯒꯦ ꯍꯅꯨ ꯀꯥꯟꯗꯤ ꯂꯣꯏ ꯈꯪꯅꯤꯗ
ꯍꯝ ꯈꯪꯅꯤꯡꯈ꯭ꯔꯦꯗꯀꯣ
ꯅꯣꯏꯗꯤ ꯄꯨꯡ ꯀꯌꯥꯗ ꯇꯨꯝꯃꯅꯤ ꯇꯨꯝꯃꯔꯣꯏꯗ꯭ꯔꯣ
ꯑꯁ ꯇꯨꯝꯕ ꯌꯥꯗꯅꯦ ꯃꯅꯨꯡꯗ ꯂꯥꯡꯕꯅꯤꯅk ꯑꯁ ꯄꯨꯡ ꯕꯥꯔꯣ ꯄꯨꯡ ꯑꯃ ꯑꯋꯥꯏꯗ ꯇꯨꯝꯃꯅꯤꯅꯦ
ꯎꯝ ꯏꯁꯩ ꯇꯥꯔꯒ ꯇꯨꯝꯂꯣ
ꯍꯝ ꯑꯗꯨꯃꯥꯏꯅ ꯇꯧꯕ ꯇꯥꯔꯦ ꯍꯣꯏ ꯏꯌꯥꯔꯄꯤꯁ ꯇꯧꯔꯒ ꯎꯝ
ꯑꯩꯅ ꯌꯥꯝ ꯇꯨꯝꯅꯤꯡꯈ꯭ꯔꯦ ꯍꯥꯏꯔꯗꯤꯀꯣ ꯃꯤ ꯀꯌꯥꯃꯨꯛ ꯂꯥꯡꯉꯁꯨꯀꯣ ꯑꯗꯨꯝ ꯐꯖꯅ ꯇꯨꯝꯈꯤꯅꯤ ꯑꯩꯗꯤ
ꯎꯝ
ꯑꯗꯣ ꯑꯩꯅ ꯇꯨꯝꯕ ꯅꯨꯡꯉꯥꯏꯇꯕ ꯃꯇꯝꯗꯗꯤꯀꯣ ꯑꯁ ꯃꯤ ꯃꯤ ꯍꯥꯏꯔꯅꯨ ꯀꯥꯡꯒꯤ ꯃꯈꯣꯟ ꯈꯤꯇꯪ ꯇꯥꯕꯗꯨꯁꯨ ꯀꯣꯏ ꯑꯁ ꯏꯁꯧ ꯂꯥꯔꯒ ꯇꯨꯝꯕ ꯌꯥꯗꯕꯅꯦ
ꯎꯝ ꯅꯪ ꯃꯁꯥꯗꯤ ꯐꯔꯝꯒꯅꯦ ꯑꯗꯨꯗꯤ
ꯑꯩꯔꯣ ꯑꯩꯁꯦꯀꯣ ꯏꯁꯥ ꯌꯥꯝ ꯐꯩ ꯍꯥꯏꯅꯤꯡꯉꯥꯏꯁꯨ ꯂꯩꯇꯦꯗ ꯌꯥꯝ ꯐ ꯇꯦ ꯍꯥꯏꯅꯤꯡꯉꯥꯏꯁꯨ ꯂꯩꯗ ꯑꯗꯨꯝ ꯃꯌꯥꯏꯗ ꯂꯩꯗ
ꯑꯣ ꯁꯛꯇ ꯐꯖꯔꯝꯒꯅꯤꯅꯦ
ꯑꯁ ꯀꯥꯏꯗꯒꯤ ꯀꯔꯤꯅꯣ ꯎ ꯅꯪ ꯑꯗꯨ ꯊꯥꯖꯔꯨꯔꯅꯨ
ꯎꯝ
ꯌꯥꯗꯕꯅꯤ
ꯎꯝ ꯌꯥꯗ
ꯇꯁꯦꯡꯅ ꯍꯥꯏꯕꯤꯔꯛꯏꯦ ꯌꯥꯗꯕꯗꯤ
ꯌꯥꯏꯁꯤꯗꯤ
ꯌꯥꯗꯕꯅꯤ ꯑꯣꯏꯔꯣꯏꯗꯕꯅꯤ
ꯎꯝ ꯆꯨꯝꯅ ꯍꯥꯏꯕꯅꯤ ꯀꯩꯅꯣ ꯆꯨꯝꯅ ꯍꯥꯏꯕꯗꯨ ꯍꯥꯏ
ꯑ ꯑꯆꯨꯝꯅ ꯑꯗꯨꯝ ꯁꯦꯡꯅ ꯍꯥꯏꯔꯕꯅꯤ ꯌꯥꯗꯕꯅꯤ
ꯑꯩꯗꯤ ꯑꯅꯧꯕ ꯑꯣꯏꯕꯒꯤꯅꯦ ꯑꯗꯨ
ꯑꯣ ꯑꯩꯁꯨꯅꯤ ꯗ ꯀꯩꯅꯣꯗ ꯑꯩꯁꯨ ꯑꯔꯤꯕ ꯅꯠꯇꯦꯗ ꯑꯅꯧꯕ ꯍꯣꯏꯕꯅꯤꯗ
ꯑꯗꯨꯗꯤ ꯉꯁꯤ ꯐꯪꯉꯝꯃꯅꯤ
ꯍꯣꯏ ꯉꯁꯤꯀꯣ ꯑꯩ ꯇꯣꯂꯣꯞ ꯐꯪꯉꯍꯦ ꯎꯝ
ꯆꯥꯎꯥ ꯛ ꯋꯥꯟꯗꯤꯌꯗꯅ ꯑꯗꯨꯗꯤ
ꯑꯩꯒꯤ ꯑꯩꯒꯤ ꯏꯐꯥꯎ ꯂꯨꯄꯥ ꯑꯃ ꯐꯥꯎ ꯂꯦꯝꯃꯗꯤ ꯂꯣꯏ ꯆꯠꯈ꯭ꯔꯦ
ꯑꯁ ꯅꯪꯗꯤ ꯅꯪꯒꯤꯅꯦ ꯅꯪ ꯐꯪꯉꯒ ꯀꯩꯅꯣ ꯅꯪꯒꯤ ꯐꯪꯗꯦ ꯍꯥꯏꯗꯨꯕꯨ
ꯀꯩꯅꯣ ꯇꯧꯕꯀꯣ ꯑꯩꯅ ꯆꯔꯆꯇ ꯄꯤꯅꯤꯡꯉꯥꯏ ꯂꯩꯕ ꯑꯗ ꯐꯪꯍꯧꯕ ꯅꯨꯃꯤꯠꯁꯤꯗ ꯑꯩꯅ ꯄꯨꯂꯞ ꯑꯣꯏꯅ ꯀ ꯑꯗꯨꯝ ꯄꯤꯈ꯭ꯔꯒꯦ ꯍꯥꯏꯅꯀꯣ ꯂꯣꯏ ꯄꯤꯈ꯭ꯔꯦꯕ
ꯑꯣ
ꯑꯩꯈꯣꯏꯗꯤ ꯇꯦꯟꯇꯩꯛꯀꯨꯝꯕꯗꯣ ꯄꯤꯑꯦꯕ ꯑꯗꯨꯒꯤ ꯑꯗꯨꯒꯨꯝꯕꯁꯤꯡꯗꯣ ꯑꯩ ꯅꯍꯥꯟꯒꯩ ꯎꯝ ꯀꯩꯅꯣ ꯑꯩꯒꯤ ꯑꯇꯣꯞꯄ ꯗꯒꯤ ꯐꯪꯕ ꯈꯣꯏꯒꯤꯁꯨ ꯄꯤꯗꯕ ꯃꯤ ꯈꯔ ꯂꯩꯌꯦꯕ ꯑꯗꯨꯒꯤ ꯑ ꯎꯝ ꯉꯁꯤ ꯐꯪ ꯐꯪꯕ ꯑꯗꯨꯅ ꯅꯍꯥꯟꯒꯩ ꯑꯩꯅ ꯐꯪꯔꯒ ꯄꯤꯗ꯭ꯔꯤꯕ ꯄꯤꯗꯕ ꯂꯥꯏꯔꯤꯛ ꯑꯃ ꯈꯔ ꯂꯩꯕꯅꯦꯕ ꯑꯩꯅ ꯑꯇꯣꯞꯄ ꯄꯩꯁꯥ ꯐꯪꯕ ꯈꯣꯏꯒꯤꯀꯣ ꯑꯥ ꯑꯗꯨꯒꯤ ꯍꯁ ꯄꯩꯁꯥ ꯕꯨꯗꯤ ꯍꯥ ꯎꯝ ꯂꯦꯝꯗꯦ ꯑꯗꯨꯐꯥꯎ ꯄꯤꯅꯤꯉꯥꯏ ꯋꯥꯠꯂꯤꯕꯅꯤ
ꯎꯝ ꯃꯊꯪꯗ ꯐꯪꯗꯣꯏꯁꯤꯗꯤ
ꯑꯗꯣ ꯑꯩꯁꯦ ꯑꯩꯈꯣꯏꯗꯤ ꯑꯗꯨꯝ ꯄꯩꯁꯥꯕꯨ ꯂꯩꯔꯗꯤ ꯁꯤꯖꯤꯟꯅꯅꯕ ꯆꯠꯐꯝꯗꯤ ꯑꯗꯨꯝ ꯂꯩꯔ ꯑꯗꯨꯝ ꯂꯩꯗꯧꯕ ꯑꯣꯏꯕꯅꯤꯅꯀꯣ ꯑꯗꯣ ꯑꯩꯅ ꯆꯔꯁ ꯄꯤꯅꯤꯡꯉꯥꯏ ꯂꯩꯕ ꯑꯩꯅ ꯄꯤꯐꯝ ꯊꯣꯛꯄꯗꯨꯗꯤ ꯍꯥꯟꯅ ꯄꯤꯊꯣꯛꯈ꯭ꯔꯒꯦ ꯍꯥꯏꯅ ꯀꯣ ꯑꯩꯅ ꯑꯗꯨꯝ ꯂꯣꯏ ꯄꯤꯊꯣꯛꯈ꯭ꯔꯕꯅꯦꯕ ꯑꯩꯒꯤ ꯇꯣꯂꯣꯞ ꯇꯣ ꯌꯥꯝꯗꯕ ꯇꯣꯂꯣꯞꯇꯣ
ꯆꯥꯎꯔꯝꯅꯤꯀꯣ ꯃꯤ ꯃꯆꯥꯗꯤ
ꯇꯨꯂꯣꯞ ꯌꯥꯝꯗꯦ ꯑꯩꯈꯣꯏ ꯑꯩꯈꯣꯏꯗꯤꯀꯣ ꯑꯩꯗꯤ ꯑꯥ ꯊꯪꯖꯒ ꯅꯣꯡꯃꯥꯏꯖꯤꯡ ꯈꯛꯇꯅꯦꯕ ꯑꯩꯅ ꯁꯪꯕꯗꯣ ꯑꯇꯣꯞꯄ ꯅꯨꯃꯤꯠꯇꯗꯤ ꯑꯩꯈꯣꯏ ꯑꯗꯨꯝ ꯏꯁꯀꯨꯜ ꯆꯠꯄꯅꯤꯅ ꯃꯇꯝ ꯂꯩꯇꯦꯕ ꯑꯩꯁꯨ ꯊꯥꯡꯖꯥ ꯉꯁꯤꯁꯨ ꯊꯥꯡꯖꯥ ꯑꯣꯏꯌꯦ ꯍꯌꯦꯡꯁꯨ ꯅꯨꯡꯃꯥꯏꯖꯤꯡ ꯖꯤꯡ ꯑꯣꯏꯕꯅꯤꯅꯀꯣ
ꯑ
ꯈꯔ ꯃꯇꯝ ꯂꯩꯕꯒꯤꯅꯦ ꯅꯠꯇ꯭ꯔꯗꯤ ꯉꯁꯥꯏꯅ ꯇꯨꯝꯈ꯭ꯔꯅꯤ ꯑꯩꯈꯣꯏꯗꯤ ꯑꯥ ꯁ꯭ꯀꯨꯜ ꯆꯠꯅꯤ ꯍꯥꯏꯗꯤ ꯉꯟꯇꯥ ꯑꯃꯨꯛꯀ ꯍꯧꯒꯠꯀꯗꯧꯕꯅꯤꯅꯀꯣ
ꯑ
ꯉꯟꯇꯥ ꯇꯨꯝꯕꯅꯦꯕ ꯑꯗꯣ ꯍꯌꯦꯡꯗꯤ ꯊꯦꯡꯉꯁꯨ ꯍꯧꯒꯠ ꯍꯣꯏ ꯌꯥꯏ ꯍꯥꯏꯅ ꯑꯗꯨꯝ ꯈꯔ ꯊꯦꯡꯅ ꯇꯨꯝꯕꯒꯤꯅꯤ
ꯎꯝ ꯃꯟꯗꯦꯗ ꯑꯃꯨꯛ ꯆꯠꯇꯣꯏꯔꯣ ꯊꯕꯛ
ꯅꯤꯡꯊꯧꯀꯕꯥ ꯗꯗꯤ ꯑꯃꯨꯛꯀꯥ ꯏꯁꯀꯨꯜ ꯆꯠꯄ ꯍꯧꯔꯅꯤ
ꯑ ꯍꯣꯏ ꯌꯥꯝ ꯀꯜꯂꯤꯀꯣ ꯃꯤ ꯃꯆꯥꯗꯤ
ꯑꯥꯏ ꯇꯧꯗ꯭ꯔꯗꯤ ꯌꯥꯗꯦꯅꯦ
ꯎꯝ ꯃꯔꯝ ꯃꯣꯛꯏꯀꯣ
ꯎꯄꯥꯏ ꯂꯩꯇꯦꯅꯦ ꯇꯧꯗ꯭ꯔꯗꯤ ꯑꯗꯣ ꯑꯩꯈꯣꯏ ꯈꯨꯠꯁꯦ ꯎꯝ ꯏꯁꯥꯅ ꯇꯥꯜꯂꯒ ꯐꯪꯕ ꯎꯝꯒꯤ ꯃꯍꯥꯎꯗꯣ ꯈꯪꯈ꯭ꯔꯗꯤꯀꯣ
ꯎꯝ
ꯋꯥꯔꯤꯁꯨ ꯑꯗꯨꯝ ꯃꯍꯥꯎꯗꯣ ꯈꯪꯈ꯭ꯔꯕꯅꯤꯅ ꯀꯣ ꯑꯗꯨꯝ ꯇꯧꯅꯤꯡꯈ꯭ꯔꯦꯕ ꯍꯥꯏꯗꯤ ꯏꯁꯥꯗ ꯑꯩꯒꯤ ꯈꯨꯠꯇ ꯄꯩꯁꯥ ꯂꯩꯇ꯭ꯔꯗꯤ ꯎꯝ ꯌꯥꯝꯗ꯭ꯔꯁꯨ ꯈꯤꯇꯪꯁꯨ ꯑꯗꯨꯝ ꯑꯩꯒꯤ ꯍꯥꯏꯅꯦ ꯍꯥꯏꯅ ꯊꯣꯛꯂꯒ ꯑꯗꯨꯝ ꯐꯪꯕꯗꯣ ꯂꯩꯔꯗꯤ
ꯎꯝ
ꯈꯔ ꯅꯨꯡꯉꯥꯏꯌꯦ ꯑꯗꯣ ꯑꯩꯒꯤ ꯈꯨꯠꯇ ꯁꯨꯡꯊꯣꯛ ꯊꯣꯛꯇ꯭ꯔꯗꯤ ꯀꯃꯥꯏꯅ ꯇꯧꯌꯦ ꯂꯩꯕ ꯍꯩꯔꯔꯣꯏꯗꯅ ꯑꯗꯨꯒꯤ ꯑꯗꯨꯝ ꯇꯧꯔꯦ ꯋꯥꯔꯁꯨ ꯑꯩꯁꯨ ꯌꯥꯝ ꯆꯤꯟꯂꯦ ꯊꯕꯛ ꯎꯝ ꯑꯌꯨꯛꯇ ꯍꯧꯒꯠꯅꯦ ꯆꯥꯛ ꯏꯟꯁꯥꯡ ꯊꯣꯡꯉꯥꯅꯤ ꯎꯝ ꯁ꯭ꯀꯨꯜ ꯆꯠꯂꯅꯤ ꯍꯜꯂꯛꯑꯅꯤ ꯑꯉꯥꯡꯁꯤꯡ ꯂꯥꯏꯔꯤꯛ ꯃꯨꯛꯇ ꯑꯉꯥꯡꯁꯤꯡ ꯇꯨꯏꯁꯟ ꯃꯨꯛꯀ ꯇꯧꯋꯦꯕ ꯑꯗꯨꯗꯤ ꯃꯝꯈ꯭ꯔꯅꯦꯕ ꯑꯗꯨꯗ ꯆꯥꯛ ꯌꯦꯟꯁꯥꯡ ꯊꯣꯡꯅꯤ ꯊꯕꯛ ꯌꯥꯝ ꯆꯤꯟꯕꯅꯦ ꯉꯁꯤꯗꯤ ꯁꯨꯇꯤ ꯑꯣꯏꯕꯅꯦ
ꯅꯣꯏ ꯈꯛꯇ ꯅꯣꯏ ꯈꯛꯇ ꯄꯨꯟꯁꯤꯅ ꯀꯨꯏꯅ ꯍꯤꯡꯉꯝꯃꯨꯀꯣ
ꯑꯩꯈꯣꯏꯗꯤ ꯑꯁ ꯈꯪꯗꯦꯅꯦ ꯊꯕꯛ ꯋꯥꯃꯟꯕꯒꯤ ꯍꯦ ꯀꯨꯏꯅꯕꯨꯗꯤ ꯍꯤꯡꯅꯤꯡꯉꯤꯗꯣ ꯊꯕꯛ ꯁꯨꯃꯟꯕꯒꯤ ꯑꯩꯈꯣꯏꯁꯦ ꯀꯩꯅꯣ ꯇꯧꯋꯤ ꯍꯥꯏꯗꯅ
ꯍ ꯃꯥꯅꯁꯨ ꯍꯌꯦꯡ ꯅꯨꯡꯉꯥꯏꯔꯛꯑꯗꯤ ꯄꯨꯟꯁꯤꯒꯅꯤꯗ
ꯎꯝ
ꯀꯜꯂꯤꯉꯩꯗ ꯇꯥꯟꯜꯍꯧꯔꯣ ꯑꯩ ꯏꯃꯥ ꯏꯄꯥ
ꯍꯣꯏ
ꯑꯍꯜ ꯂꯃꯟꯁꯤꯡꯅ ꯍꯥꯏꯕ
ꯎꯝ
ꯌꯥꯝ ꯀꯟꯃꯜꯂꯁꯨ ꯑꯃꯨꯛ ꯌꯥꯗꯕꯀꯣ ꯍꯛꯆꯥꯡ ꯁꯣꯛ ꯁꯣꯛꯄ
ꯑꯗꯨꯅꯤ
ꯅꯠꯇꯦ ꯂꯣꯏꯅꯥ ꯑꯣꯚꯔ ꯑꯣꯏꯕ ꯍꯧꯖꯤꯛ ꯀꯩꯁꯨ ꯐꯠ ꯑꯐꯕ ꯂꯩꯇꯦꯗ
ꯎꯝꯝ ꯋꯥꯅꯥ ꯆꯨꯔꯒ ꯂꯩ ꯐꯪꯗꯧꯕ ꯑꯣꯏꯕꯨ ꯑꯗꯨꯝ ꯇꯧꯕ ꯇꯥꯔꯦꯗꯅ
ꯎꯝ ꯇꯥꯔꯦ
ꯑꯗꯣ ꯀꯦꯝꯇ ꯇꯧꯗ꯭ꯔꯒ ꯊꯕꯛ ꯀꯩꯝꯇ ꯇꯧꯗ꯭ꯔꯒ ꯂꯩꯕꯒꯤ ꯁꯔꯨꯛꯄꯨꯗꯤꯀꯣ ꯑꯗꯨꯝ ꯑꯔꯩ ꯑꯔꯩꯕꯗ ꯇꯧꯔꯒ ꯑꯗꯨꯝ ꯂꯩꯕꯗꯨꯅꯁꯨ ꯑꯃꯨꯛꯀ ꯅꯨꯡꯉꯥꯏꯕꯅꯦ
ꯍꯣꯏ ꯑꯁ ꯑꯗꯨꯅ ꯅꯨꯡꯉꯥꯏꯕꯅꯤꯅꯦ
ꯊꯕꯛ ꯂꯩꯃꯟꯗ꯭ꯔꯁꯨꯀꯣ ꯅꯨꯡꯉꯥꯏꯇꯦ ꯑꯩꯒꯤꯗꯤ ꯑꯗꯨꯝ ꯇꯧꯋꯦ ꯍꯣꯏ ꯆꯤꯟꯃꯟꯗꯨꯁꯨ ꯋꯥꯗꯤ ꯋꯥꯏꯑꯦꯕꯀꯣ
ꯍꯣꯏ
ꯑꯗꯣ ꯇꯩꯃꯟꯗ꯭ꯔꯁꯨ ꯅꯨꯡꯉꯥꯏꯇꯦ ꯑꯗꯨꯝ ꯊꯕꯛ ꯆꯤꯟꯔꯒ ꯂꯩꯕꯗꯨꯅꯀꯣ
ꯍꯣꯢ
ꯑꯗꯨꯝ ꯑꯁꯤ ꯑꯃꯨꯛ ꯇꯧꯅꯤꯡꯉꯥꯏ ꯂꯩ ꯑꯗꯨꯝ ꯇꯧꯕꯒꯤꯅꯤꯅ ꯑꯗꯨꯝ ꯑꯃꯨꯛꯀ ꯅꯨꯡꯉꯥꯏ ꯑꯩꯒꯤꯗꯤ
ꯎꯝ ꯏꯁ ꯑꯗꯨꯒꯤ ꯍꯦꯕꯤꯠꯇꯨ ꯈꯪꯈ꯭ꯔꯗꯤ
ꯀꯩꯅꯣ ꯃꯤꯗꯤ ꯑꯣꯏꯔꯤꯁꯤꯗꯤ
ꯑꯁ ꯃꯤ ꯍꯥꯏꯁꯦ ꯑꯗꯨ ꯅꯠꯇꯦ
ꯈꯪꯉꯤꯗ ꯅꯪꯁꯦ ꯑꯩ ꯃꯤ ꯅꯠꯇꯦ ꯍꯥꯏꯅ ꯈꯟꯕ꯭ꯔꯣꯅꯦ
ꯑꯗꯨ ꯅꯠ ꯇꯤꯌꯦ ꯑꯗꯩ ꯅꯪ ꯁꯝꯅ ꯍꯥꯏꯔꯕꯗ ꯃꯤ ꯑꯣꯏꯔꯦ ꯍꯥꯏꯕꯅꯤꯗ
ꯑꯗꯨꯅꯦ ꯑꯗꯨꯅꯦ ꯆꯝꯃꯦꯗꯥ ꯑꯗꯨꯝ ꯒ꯭ꯌꯥꯟ ꯇꯥꯏꯔꯦꯅ ꯁꯨꯝ ꯐꯥꯒꯤ ꯇꯧꯕꯗꯣ
ꯍꯨꯝ ꯃꯤ ꯈꯔꯗꯤ ꯃꯤ ꯑꯣꯏꯗꯕ ꯂꯩꯌꯦꯕ
ꯇꯧꯕꯅꯦ ꯇꯧꯕꯅꯦ ꯃꯤ ꯅꯠꯇꯕꯁꯤꯡꯗꯨꯅ
ꯌꯣꯡ ꯃꯥꯟꯕ ꯑꯣꯏ ꯁꯟ ꯃꯥꯟꯕ ꯑꯣꯏ ꯂꯥꯏꯔꯤ ꯌꯥꯝ ꯂꯩꯌꯦ ꯎꯝ ꯑꯗꯨꯒꯨꯝꯕ ꯃꯔꯛꯇ ꯑꯩꯁꯨ ꯌꯥꯎꯖꯥꯠꯂ ꯈꯪꯗ꯭ꯔꯦꯅꯦ
ꯑꯁ ꯂꯥꯁꯇ ꯅꯪꯉꯣꯟꯗ ꯅꯥꯊꯟꯇ ꯇꯥꯏꯅꯔꯛꯑꯦꯀꯣ
ꯑꯩꯁꯨ ꯌꯥꯎꯔꯝꯃꯗꯤ ꯀꯃꯥꯏꯅ ꯇꯧꯕ
ꯎꯝ ꯌꯥꯎꯕ ꯃꯇꯝꯁꯨ ꯑꯩꯈꯣꯏꯁꯨ ꯇꯧꯕꯅꯦ ꯑꯦꯁ ꯍꯧꯖꯤꯛꯀꯥꯟꯅ ꯈꯔ ꯆꯤꯟꯕꯒꯤꯅꯤ ꯅꯍꯥꯟꯒꯦ ꯏꯁ ꯇꯧꯕꯅꯤ ꯃꯤ ꯅꯠꯇꯦ
ꯎꯝ ꯎꯝ